ꯎꯝ
ꯑꯥ ꯍꯜꯂꯣ ꯇꯥꯕ꯭ꯔꯣ
ꯑꯣ ꯍꯣꯏ ꯍꯣꯏ ꯅꯪꯒꯤ ꯃꯈꯣꯟꯗꯨ ꯁꯨꯇꯥ ꯇꯥꯗꯕ
ꯑꯣ ꯉꯁꯥꯏꯗꯣ
ꯀ꯭ꯔꯤ ꯇꯧꯔꯤꯕ꯭ꯔꯣ
ꯑꯦ ꯁꯨꯝ ꯀꯣꯏꯔꯤꯗ ꯆꯁ ꯗ ꯉꯍꯥꯛꯇꯪ ꯀꯥꯔꯛꯄ
ꯑꯣ ꯅꯈꯣꯏꯗꯤ ꯍꯧꯖꯤꯛꯅ ꯆꯠꯄ꯭ꯔꯥ
ꯑꯦ ꯑꯌꯨꯛꯇꯁꯨ ꯆꯠꯂꯦ ꯅꯨꯡꯊꯤꯟꯒꯤ ꯅꯨꯡꯊꯤꯟꯒꯤ ꯈꯔ ꯃꯤꯇꯤꯡ ꯂꯩꯕ ꯑꯗꯨꯒꯤ ꯑꯃꯨꯛ ꯏꯚꯤꯅꯤꯡ ꯇꯨ ꯄꯤ ꯑꯦꯝꯒꯨꯝꯗ ꯑꯃꯨꯛ ꯆꯁ ꯁꯥꯔꯚꯤꯁ ꯑꯃ ꯂꯩꯕꯀꯣ
ꯑꯣ ꯑꯣ ꯑꯩꯈꯣꯏꯗꯤ ꯑꯌꯨꯛꯇ ꯆꯠꯂꯒ ꯍꯥ
ꯑꯣ ꯀꯌꯥꯝ ꯀꯨꯏꯔꯦ ꯑꯁꯤ ꯌꯥꯎꯕ
ꯍꯦ ꯈꯔ ꯄꯨꯡ ꯀꯨꯏꯗ꯭ꯔꯤꯗ
ꯑꯣ ꯑꯩꯗꯤ ꯉꯔꯥꯡ ꯌꯧꯕꯇ ꯉꯥꯏꯔꯤꯌꯦ
ꯑꯣ ꯀꯔꯤꯅꯣ ꯑꯃ ꯑꯗꯨꯝ ꯊꯥꯕꯅꯦꯀꯣ ꯑꯗꯨꯁꯨ ꯑꯗꯨꯝ ꯌꯦꯡꯉꯣꯀꯣ
ꯑꯣꯀꯦ ꯑꯣꯀꯦ ꯏꯟꯐꯣꯔꯃꯦꯁꯟ ꯌꯦ ꯌꯦꯉꯨꯀꯣ
ꯑꯣ ꯑꯩꯅ ꯑꯃ ꯊꯥꯕꯤꯕꯅꯦ ꯑꯗꯨ ꯌꯦꯡꯉꯣ
ꯑꯣꯀꯦ ꯑꯣꯀꯦ ꯑꯣꯀꯦ ꯑꯣꯀꯦ ꯍꯣꯏ ꯍꯣꯏ ꯈꯪꯈ꯭ꯔꯦ ꯈꯪꯈ꯭ꯔꯦ
ꯍꯣꯏ ꯑꯗꯨ ꯑꯩꯈꯣꯏ ꯑꯩꯗꯤ ꯍꯧꯖꯤꯛꯈꯛ ꯆꯥꯛꯆꯥ ꯇꯣꯛꯈ꯭ꯔꯒ ꯀꯣ
ꯑꯣ
ꯂꯩꯕꯅꯦ ꯑꯗꯣ ꯊꯕꯛ ꯂꯩꯇꯕꯒꯤ ꯐꯝꯔꯒ ꯑꯗꯨꯝ ꯂꯩꯌꯦ
ꯅꯨꯡꯉꯥꯏꯅꯦ ꯑꯗꯨꯗꯤ
ꯍꯣꯏꯅꯦ ꯉꯁꯤꯗꯨ ꯑꯁ ꯅꯨꯃꯤꯠ ꯍꯞꯇꯥꯗ ꯅꯨꯃꯤꯠ ꯇꯔꯦꯠꯇ ꯉꯁꯤ ꯈꯛꯅꯤꯗ ꯃꯇꯝ ꯈꯔ ꯐꯪꯕꯁꯦ ꯑꯩꯗꯤ
ꯑꯆꯥ ꯑꯆꯥ ꯑꯆꯥ ꯆ ꯑꯗꯣ ꯑꯁꯤꯁꯤ
ꯌꯥ
ꯑꯩꯈꯣꯏ ꯃꯩꯇꯩꯔꯜ ꯍꯪꯗꯕ ꯀꯥꯡꯕꯨꯗꯤ
ꯑꯣ ꯑꯗꯨꯒ ꯀ꯭ꯔꯤꯅꯣ ꯑꯃꯁꯨ ꯍꯥꯏꯕꯅꯦ ꯊꯥꯕꯅꯦ ꯍꯣꯏ ꯑꯗꯨꯁꯨ ꯑꯗꯨꯝ ꯌꯦꯡꯕꯤꯌꯣ ꯑꯃꯨꯛꯀ
ꯑꯣꯏ ꯑꯣꯏ
ꯀꯔꯤ ꯀꯔꯤꯔꯥ ꯑꯗꯨꯝ ꯑꯉꯥꯡꯁꯦ ꯎꯝ ꯅꯈꯣꯏꯗꯤ ꯅꯈꯣꯏꯗꯤ ꯀ꯭ꯔꯤ ꯀꯔꯤ ꯇꯧꯔꯤꯕ꯭ꯔꯣ ꯅꯨꯃꯤꯠ ꯈꯨꯗꯤꯡꯒꯤ
ꯐꯣꯏꯕꯅꯤꯅ ꯑꯁꯨꯝ ꯂꯩꯕꯅꯤꯗ ꯑꯗꯨ
ꯑꯥ
ꯑꯣ ꯇꯥꯕ꯭ꯔꯣ
ꯐꯨꯠꯕꯣꯜ ꯌꯦꯕ꯭ꯔ
ꯍꯣꯏ ꯑꯗꯨ ꯅꯪꯒꯤ ꯀꯔꯤꯅꯣꯁꯦ ꯈꯔ ꯇꯞꯄ ꯅꯦꯠꯁꯦ ꯈꯔ ꯇꯞꯄ ꯃꯥꯜꯂꯦ ꯅꯪ ꯈꯔ ꯐꯕ ꯃꯐꯝꯗ ꯂꯩꯌꯣꯅꯦ
ꯑꯩꯈꯣꯏꯗ ꯀꯔꯤ ꯇꯧꯕ꯭ꯔꯥ ꯈꯪꯗꯦ ꯍꯟꯗꯛꯁꯤ ꯅꯦꯠꯋꯥꯛꯁꯤ ꯅꯨꯡꯉꯥꯏꯇꯕ꯭ꯔꯥ
ꯎꯝ ꯑꯥꯗ ꯂꯩꯕ꯭ꯔꯥ ꯇꯝꯄꯥꯛꯇ ꯂꯩꯕ꯭ꯔꯥ
ꯑꯥꯗ ꯂꯩꯕ
ꯑꯣ ꯑꯗꯨꯒꯤ ꯈꯔꯁꯨ ꯅꯨꯡꯉꯥꯏꯔꯣ ꯃꯣꯏ
ꯎꯝ ꯎꯝ ꯑꯁ ꯅꯍꯥꯟ ꯐꯨꯠꯕꯣꯜ ꯌꯦꯡꯂꯨꯕ
ꯑꯥ
ꯄꯨꯡ ꯑꯃ ꯑꯅꯤ ꯄꯨꯡ ꯑꯍꯨꯝꯗ ꯍꯦꯛꯇ ꯂꯥꯛꯄꯒꯤꯀꯣ ꯑ ꯍꯜꯂꯣ ꯑꯩꯉꯣꯜꯗ ꯅꯦꯠꯋꯥꯛꯁꯤ ꯀꯔꯤ ꯇꯧꯕ꯭ꯔꯥ ꯈꯪꯗꯦꯅꯦ ꯅꯍꯥꯟ ꯃꯈꯩꯗꯤ ꯁꯨꯃꯥꯏꯅꯗꯤ ꯇꯧꯗꯕꯅꯤꯅꯦ